ꯇꯥꯕ꯭ꯔꯣ
ꯇꯥꯏꯌꯦ
ꯑꯣ ꯀꯩꯗꯧꯔꯝ___
ꯀꯩꯗꯧꯔꯝꯃꯤꯅꯣ ꯑꯣ ꯑꯩ ꯀꯩꯅꯣ ꯇꯧꯔꯤꯌꯦ ꯑꯆꯥꯄꯣꯠ ꯇꯥꯎꯔꯤꯌꯦ ꯋꯥꯇꯤꯜ ꯇꯥꯎꯔꯤꯌꯦ꯫
ꯑꯣ ꯀꯌꯥꯝ ꯌꯥꯝ ꯀꯌꯥꯝ ꯀꯨꯏꯔꯅꯣ ꯇꯧꯕꯗꯤ?
ꯄꯨꯡꯒꯥꯏꯃꯨꯛ ꯐꯥꯗ ꯉꯥꯏꯔꯤꯗ ꯈꯣꯏꯗꯥꯕꯨꯗꯤ ꯊꯕꯛ ꯍꯧꯕ ꯀꯨꯏꯔꯕ꯫ ꯑꯗꯩꯗ ꯁꯣꯝ ꯅꯥꯀꯟꯗ ꯏꯕꯥꯅꯤ ꯄꯥꯔꯒ ꯃꯥꯅ ꯇꯧꯔꯛꯑꯒ ꯑꯩꯅ ꯃꯨꯟꯍꯟꯕꯗꯣ ꯉꯁꯥꯏꯅ ꯇꯧ ꯌꯥꯕꯅꯤꯗ ꯊꯥꯎꯗꯨ ꯌꯥꯝꯗ꯭ꯔꯕ꯫ ꯑꯗꯨꯗꯨꯒꯤ ꯊꯥꯎ ꯑꯩꯈꯣꯏ ꯏꯇꯩꯃꯗꯣ ꯊꯥꯎ ꯂꯩꯕ ꯑꯃꯨꯛ ꯆꯠꯂꯨꯔꯦ꯫ ꯑꯗꯨꯒꯤ ꯍꯜꯂꯛꯑꯒ ꯑꯩꯅ ꯁꯣꯝ ꯅꯥꯀꯟꯗ ꯆꯥꯛꯈꯨꯝꯗ ꯑꯃꯨꯛ ꯑꯩꯅ ꯃꯩ ꯇꯣꯉꯥꯟꯅ ꯊꯥꯒꯠꯂꯦꯗꯅ ꯑꯗꯣ ꯁꯩꯗ ꯃꯨꯜꯍꯜꯂꯤ ꯌꯥꯝ ꯀꯟꯅ ꯑꯩꯅ꯫ ꯅꯠꯇ꯭ꯔꯗꯤ ꯊꯕꯛꯇꯣ ꯑꯥ ꯊꯦꯡꯗꯣꯔꯕ꯫
ꯀꯌꯥꯝ ꯌꯥꯝꯕꯅꯣ?
ꯌꯥꯝꯃꯤ ꯀꯣꯝꯄꯥꯛ ꯑꯆꯧꯕ ꯑꯃꯅꯤ꯫
ꯀ ꯀꯌꯥꯃꯨꯛ ꯍꯧꯗꯣꯏꯅꯣꯕ ꯆꯥꯡꯗꯣ ꯅꯣꯏꯒꯤ
ꯗꯔꯖꯟ ꯆꯦ ꯗ꯭ꯔꯖꯟ ꯀꯨꯟ ꯃꯌꯥꯗꯤ ꯊꯣꯛꯀꯗꯕ ꯃꯥꯜꯂꯤ꯫ ꯑꯗꯨ ꯁꯤꯗꯒꯤ ꯍꯦꯟꯅ ꯍꯧꯒꯗꯧꯕ ꯃꯥꯟꯗꯦ ꯉꯁꯤꯒꯤ ꯑꯣꯏꯅꯗꯤ꯫ ꯑ ꯑꯃꯗꯤ ꯀꯔꯝꯕꯅꯣ? ꯑꯍꯥꯟꯕꯒꯤ ꯍꯧꯗ꯭ꯔꯤ ꯉꯁꯤꯒꯤꯗꯤ꯫ ꯅꯠꯇꯦ ꯉꯁꯤꯒꯤꯗꯤ ꯑꯍꯥꯟꯕꯅꯦ ꯑꯁꯤꯅ ꯈꯪꯏꯗꯥꯖꯨ ꯉꯔꯥꯡ ꯃꯁꯥ ꯂꯩꯕꯥꯛ ꯀꯩꯀꯥ ꯍꯣꯜꯂꯨꯕꯒꯤ ꯃꯁꯥꯗꯣ ꯅꯨꯡꯉꯥꯏꯇꯦ ꯂꯣꯏ ꯊꯤꯟꯗꯣꯛꯑꯦꯅ ꯊꯕꯛꯇꯣ ꯐꯝꯃ ꯇꯧꯗꯣꯏ ꯊꯕꯛꯅꯤꯅ ꯑꯃꯨꯛ ꯉꯝꯗ꯭ꯔꯕ ꯑꯗꯨꯗꯨꯒꯤ ꯍꯛꯆꯥꯡ ꯈꯔ ꯅꯨꯡꯉꯥꯏꯔꯛꯑꯦꯅ꯫ ꯃꯥꯅ ꯑꯃꯨꯛ ꯍꯧꯔꯤꯅꯦ ꯊꯕꯛꯁꯦ꯫ ꯍꯌꯦꯡꯒꯤ ꯑꯃꯨꯛ ꯄꯤꯅꯤꯡꯉꯥꯏ ꯂꯩꯇ꯭ꯔꯥꯗꯤ ꯃꯤꯅ ꯂꯧ ꯂꯥꯛꯑꯒ ꯄꯤꯅꯤꯡꯉꯥꯏ ꯂꯩꯇ꯭ꯔꯥꯗꯤ ꯅꯨꯡꯉꯥꯏꯇꯦꯗꯅ꯫ ꯑꯗꯨꯗꯨꯒꯤꯅꯤꯗ ꯄꯣꯊꯥꯕꯒꯤ ꯍꯥꯏꯔꯗꯤ ꯄꯣꯊꯥꯅꯤꯡꯉꯕꯅꯤ ꯎꯄꯥꯏ ꯂꯩꯇꯕ
ꯅꯨꯡꯗꯥꯡ ꯋꯥꯏꯔꯝꯒꯤ ꯊꯕꯛ ꯇꯧꯅꯤ ꯇꯧꯗ꯭ꯔꯕꯣ ꯅꯣꯏ ꯂꯩꯕꯥꯛ ꯀꯩꯀꯩ ꯏꯟꯙꯅꯤ ꯈꯣꯠꯀꯅꯤ ꯍꯥꯏꯕꯗꯤ꯫
ꯑꯗꯣ ꯁꯤ ꯇꯧ ꯂꯩꯔꯝꯅꯤꯅ ꯀꯃꯥꯏꯅ ꯇꯧꯅꯤ ꯁꯤ ꯂꯣꯏꯗ꯭ꯔꯗꯤ ꯌꯥꯔꯣꯏꯌꯦ꯫ ꯁꯤꯁꯦ ꯌꯥꯝ ꯀꯨꯏꯅꯕꯕꯨꯗꯤ ꯆꯪꯉꯣꯏꯗ ꯃꯤ ꯑꯅꯤ ꯄꯥꯔꯒꯗꯤ ꯊꯨꯕꯅꯦꯕ꯫ ꯁꯤ ꯂꯣꯏꯁꯤꯜꯂꯒ ꯇꯧꯗꯕꯗꯤ ꯌꯥꯗꯦꯕ ꯁꯤꯁꯨ ꯍꯥꯏꯕꯗꯤ ꯃꯣꯏ ꯊꯕꯛ ꯁꯨꯕ ꯀꯥꯡꯒꯨꯗꯨꯁꯨ ꯑꯩꯈꯣꯏꯅ ꯌꯥꯝ ꯌꯦꯠꯁꯤꯟꯕꯗꯣ ꯊꯣꯛꯑꯦꯕ ꯂꯩꯕꯥꯛꯇꯨ ꯇꯣꯡꯈꯠꯂ ꯂꯩꯕꯅꯤꯅ ꯃꯣꯏꯅꯁꯨ ꯆꯠꯊꯣꯛ ꯆꯠꯁꯤꯟ ꯑꯗꯨ ꯆꯦꯛ ꯍꯣꯟꯗꯣꯛ ꯍꯣꯟꯖꯤꯟ ꯂꯩꯉꯣꯏ ꯍꯣꯟꯗꯣꯛ ꯍꯣꯟꯖꯤꯟ ꯇꯧꯕꯗ ꯃꯣꯏꯗꯁꯨ ꯑ ꯂꯝꯕꯤꯗꯨ ꯆꯠꯄꯗ ꯑꯋꯥꯕ ꯑꯃ ꯑꯣꯏꯔꯦꯕ ꯀꯣꯏꯊꯣꯛ ꯀꯣꯏꯊꯣꯛ ꯆꯠꯂꯒ ꯃꯣꯏꯗꯁꯨ ꯃꯇꯝꯗꯣ ꯃꯥꯡꯉꯤꯗꯅ꯫ ꯑꯗꯨꯏꯗꯨꯒꯤ ꯑꯁꯤꯁꯦ ꯁꯦꯝꯗꯕꯗꯤ ꯌꯥꯗꯦꯕ ꯁꯦꯝꯗꯣꯏꯅꯦ ꯑꯁꯤ
ꯅꯣꯏ ꯍꯛꯆꯥꯡ ꯁꯥꯖꯦꯟ ꯇꯧꯕꯩ ꯇꯧꯗ꯭ꯔꯕꯣ ꯅꯪꯒꯤ ꯅꯨꯡꯗꯥꯡꯋꯥꯏꯔꯝ ꯆꯣꯡꯕꯗꯣ
ꯇꯧꯗ꯭ꯔꯦ ꯉꯔꯥꯡꯁꯨ ꯑꯁꯤ ꯇꯧꯕꯗꯣ ꯍꯨꯃꯥꯡ ꯌꯥꯝ ꯊꯣꯛꯑꯦꯕꯀꯣ ꯂꯩꯕꯥꯛ ꯍꯣꯟꯕꯒꯤ ꯇꯧꯕꯗꯨꯗ ꯑꯗꯨꯗꯨꯅ ꯃꯇꯝꯁꯨ ꯂꯩꯇꯕꯒ ꯑꯗꯩ ꯍꯨꯃꯥꯡꯗꯣ ꯊꯣꯛꯑꯕꯅꯤꯅ ꯑꯝꯍꯥ ꯇꯥꯔꯦꯗꯅ ꯑꯗꯣ ꯉꯁꯤꯁꯨ ꯁꯤ ꯑꯃꯨꯛ ꯇꯧ ꯂꯩꯔꯦ ꯑꯗꯨꯒ ꯍꯣꯔꯦꯟ ꯀꯩꯒꯨꯝꯕ ꯂꯩꯕꯥꯛꯁꯦ ꯇꯧꯔꯒꯗꯤ ꯑꯗꯨꯝ ꯍꯨꯃꯥꯡ ꯊꯣꯛꯑꯒꯗꯤ ꯑꯗꯨꯝ ꯁꯥꯖꯦꯜ ꯇꯧꯔꯔꯣꯏ ꯃꯇꯝ ꯂꯩꯇ꯭ꯔꯕꯅꯤꯅ ꯎꯝ ꯈꯔ ꯈꯥꯡ ꯇꯥꯔꯦ
ꯅꯣꯡꯗꯤ ꯆꯨꯕ ꯆꯨꯗ꯭ꯔꯕꯣ ꯑꯈꯣꯏꯁꯤ ꯅꯣꯡ ꯀꯟꯅ ꯆꯨꯔꯝꯃꯤꯅꯤ ꯍꯧꯖꯤꯛꯇ ꯍꯥꯡꯗ ꯉꯥꯏꯔꯤ
ꯅꯣꯡꯁꯦ ꯃꯔꯤꯛ ꯈꯔ ꯈꯤꯛꯑꯝꯃꯦ ꯇꯥꯔꯦ ꯇꯥꯔꯦꯅ ꯇꯧꯔꯝꯃꯦ ꯑꯗꯨꯒ ꯑꯃꯨꯛ ꯍꯥꯡꯈ꯭ꯔꯦ ꯉꯁꯤꯒꯤ ꯑꯍꯨꯝ ꯃꯔꯤꯔꯛ ꯁꯨꯔꯦ ꯅꯣꯡꯖꯦ ꯑꯗꯨꯃꯥꯏꯅ ꯇꯧꯔꯤꯁꯦ
ꯅꯨꯡꯗꯥꯡꯋꯥꯏꯔꯝꯒꯤꯗꯤ ꯀꯩꯝ ꯆꯥꯗ꯭ꯔꯕꯣ
ꯅꯨꯡꯗꯥꯡꯋꯥꯏꯔꯝꯒꯤ ꯎꯝ ꯀꯩꯅꯣ ꯍꯩꯅꯧ ꯈꯔ ꯆꯥꯥꯁꯜꯂꯦ ꯄꯨꯡꯃꯨꯛꯇꯤ ꯐꯥꯔꯝꯃꯅꯤꯗ ꯑꯗꯣ ꯍꯥꯎꯕ ꯑꯣꯏꯗꯦ ꯍꯩꯅꯧꯁꯤꯡꯗꯣ
ꯎꯝ
ꯏꯆꯦ ꯍꯣꯏꯗꯩ ꯄꯤꯔꯛꯄꯅꯦꯕ ꯑꯉꯥꯡꯈꯩ ꯑꯩꯈꯣꯏꯆꯦ ꯀꯦꯕ ꯆꯠꯂꯨꯕꯗꯨꯗ ꯄꯤꯔꯛꯄꯅꯦꯕ ꯑꯗꯨ ꯆꯥꯕ ꯍꯥꯎꯇꯦꯕ ꯌꯥꯝꯅ ꯍꯩꯅꯧꯗꯣ ꯃꯅꯝꯁꯨ ꯍꯩꯅꯗꯕ ꯃꯅꯝ ꯑꯃ ꯆꯦꯜꯂꯤꯌꯦ ꯑꯗꯨꯒ ꯁꯤ ꯁꯤꯟꯁꯨ ꯁꯤꯜꯂꯤ ꯑꯗꯨꯗꯨꯅ ꯆꯥꯕꯗ ꯍꯥꯎꯇꯕ ꯍꯩꯅꯧꯗꯨ ꯑꯣꯏꯕ
ꯑꯣ ꯍꯣꯏ ꯀꯩꯅꯣ ꯇꯧ ꯍꯧꯖꯤꯀꯥꯟ ꯍꯩꯅꯧꯁꯦ ꯈꯔ ꯈꯪꯗꯦ ꯃꯥꯏ ꯌꯥꯝ ꯍꯥꯎꯕꯁꯨ ꯂꯩ ꯍꯥꯎꯇꯕꯁꯨ ꯂꯩ ꯑꯆꯝꯕꯁꯨ ꯂꯩꯀꯣ ꯈꯋ꯭ꯥꯏ ꯍꯥꯎꯕꯗꯤ ꯑꯩꯈꯣꯏꯒꯤ ꯍꯩꯅꯧ ꯍꯩꯖꯝ ꯍꯩꯅꯧꯗꯣ ꯑꯗꯨꯅꯗꯤ ꯍꯥꯎꯕꯗꯤ ꯍꯦꯜꯂꯤꯗ
ꯍꯣꯏ ꯍꯣꯏ ꯍꯣꯏ ꯍꯩꯅꯧꯗꯁꯨ ꯃꯅꯝ ꯌꯥꯝ ꯊꯤꯅ ꯅꯨꯡꯁꯤ ꯅꯨꯡꯁꯤꯕ ꯂꯩꯌꯦꯕꯀꯣ ꯑꯗꯨ ꯑꯩꯈꯣꯏꯗ ꯄꯥꯟꯕꯁꯦ ꯍꯩꯅꯧꯁꯦ ꯃꯉꯥ ꯇꯔꯨꯛꯈꯛ ꯄꯥꯟꯕꯅꯦꯕ ꯄꯥꯝꯕꯤ ꯑꯅꯤ ꯍꯧꯕꯗ ꯄꯥꯝꯕꯤ ꯑꯃꯗꯤ ꯑ ꯃꯇꯣꯟ ꯀꯛꯊꯛꯈꯤꯕꯗꯒꯤ ꯄꯥꯟꯗ꯭ꯔꯦꯕ ꯍꯟꯗꯛ ꯑꯗꯨꯒ ꯀꯩꯅꯣꯁꯤꯗ ꯎꯝ ꯂꯩꯍꯧꯔꯤꯕ ꯄꯥꯝꯕꯤ ꯑꯃꯁꯤꯗꯤ ꯃꯔꯤ ꯃꯉꯥꯈꯛ ꯄꯥꯟꯕꯅꯦ ꯁꯪꯅꯤꯡꯉꯥꯏꯗ ꯏꯕꯨꯡꯉꯣꯅ ꯆꯥꯅꯤꯡꯉꯦꯅꯅꯦ ꯍꯦꯛꯑ ꯆꯥꯒꯤꯕꯗꯅꯦ ꯑꯅꯤ ꯈꯛꯇꯪ ꯉꯥꯏꯍꯧꯔꯕ ꯑꯗꯨꯒ ꯉꯔꯥꯡ ꯑꯃ ꯖꯤꯡꯒꯗ ꯀꯦꯜꯂꯒ ꯃꯇꯣꯝꯇ ꯂꯩꯔꯝꯃꯦ ꯐꯝꯃꯒ ꯄꯥꯜꯂꯤꯕꯣꯏ ꯅꯤꯡꯉꯨꯔꯤꯕ ꯑꯗꯨꯒꯗꯤ ꯃꯥꯗꯤ ꯀꯦꯜꯂꯒ ꯂꯩꯔꯝꯃꯦ ꯃꯨꯟꯇ꯭ꯔꯤꯛ ꯃꯨꯜꯂꯒ ꯃꯅꯝꯒ ꯊꯤ ꯅꯨꯡꯁꯤꯔꯒ ꯍꯥꯎꯔꯦ ꯑꯗ ꯑꯩꯅ ꯑꯗꯨ ꯂꯧꯊ ꯆꯠꯄꯗ ꯄꯥꯜꯂꯝꯃꯤꯕ ꯑꯃꯗꯨꯁꯨ ꯑꯩꯅ ꯍꯦꯛꯇꯠꯂꯛꯑꯦ ꯃꯨꯟꯒꯦ ꯃꯨꯟꯒꯦꯗꯤ ꯇꯧꯔꯒ ꯑꯩꯈꯣꯏꯒꯤ ꯄꯨꯔꯥ ꯑꯣꯏꯅꯗꯤ ꯃꯨꯟꯗ꯭ꯔꯤꯕ ꯑꯗꯨꯁꯨ ꯀꯩꯅꯣꯗꯣ ꯍꯦꯛꯑꯒ ꯅꯣꯡꯅꯤꯅꯤ ꯂꯩꯔꯒ ꯃꯥꯏ ꯃꯨꯖꯔꯛꯑꯅꯦꯅ ꯑꯗꯨꯝ ꯍꯦꯛꯇꯠꯂꯛꯑꯕ ꯍꯦꯛꯐꯝꯗꯨ ꯅꯥꯇꯩ ꯆꯥꯗꯕ ꯑꯗꯩ ꯑꯃꯗꯣ ꯍꯦꯛ ꯑꯃ ꯑꯃꯗꯣ ꯈꯨꯟꯕꯗꯨꯗ ꯑꯗꯨꯝ ꯄꯨꯜꯂꯞ ꯍꯦꯛꯇꯠꯍꯧꯔꯒꯦꯗꯕ ꯃꯁꯤꯗꯤꯅ ꯇꯧꯔꯒ ꯑꯗꯨꯝ ꯍꯦꯛꯇꯠꯍꯧꯔꯦ ꯑꯗꯨꯅ ꯑꯣꯝꯃꯥ ꯆꯥꯁꯤꯅ ꯊꯝꯈ꯭ꯔꯦ ꯅꯣꯡꯅꯤꯅꯤꯗ ꯆꯥ ꯌꯥꯔꯅꯤ ꯑꯗꯨꯗꯤ ꯌꯥꯝ ꯍꯥꯎꯋꯤ ꯃꯍꯥꯎ ꯈꯨꯂꯩꯑꯃꯅꯤ ꯑꯗꯨꯒ ꯀꯩꯅꯣꯁꯦ ꯄꯥꯛꯅ ꯑꯩꯈꯣꯏꯒꯤ ꯃꯨꯟꯕꯗ ꯊꯦꯡꯕꯗꯣ ꯑꯣꯏꯌꯦꯕ ꯃꯥꯁꯦ
ꯑꯗꯨ ꯅꯣꯏ ꯆꯥꯗꯤ ꯆꯥꯔꯕ ꯑꯃ ꯇꯥꯕꯗꯨꯗꯤ ꯍꯥꯟꯅ
ꯆꯥꯔꯦ ꯌꯥꯝ ꯍꯥꯎꯋꯦ ꯑꯗꯨꯅꯦ ꯑꯩꯅ ꯍꯥꯏꯁꯦ ꯌꯥꯝ ꯍꯥꯎꯋꯦ ꯍꯥꯏꯗꯤ ꯉꯔꯥꯡ ꯆꯥꯔꯦ
ꯑꯥ ꯅꯣꯏꯗꯨ ꯎꯔꯨꯝꯁꯨ ꯀꯩ ꯐꯖꯅ ꯍꯥꯏꯗ ꯑꯣꯏꯕꯒꯤꯅꯦꯕ ꯅꯠꯇ꯭ꯔꯗꯤ ꯅꯨꯡꯁꯥ ꯀꯩꯀꯩ ꯃꯈꯣꯡ ꯃꯈꯩ ꯃꯈꯣꯡ ꯀꯩ ꯀꯩꯁꯨ ꯐꯖꯅ ꯁꯦꯡꯗꯣꯛꯄꯤꯔꯒ ꯂꯩꯄꯥꯛꯥꯛꯀ ꯊꯣꯡꯒꯠꯄꯤꯔꯗꯤ ꯐꯖꯅ ꯄꯥꯟꯒꯗꯕꯅꯤ ꯅꯣꯏꯗꯤ ꯊꯥꯔꯤ ꯈꯨꯊꯥꯗꯨ ꯄꯥꯜꯂꯤꯗꯣ ꯄꯥꯟꯕꯨ ꯄꯥꯟꯃꯟꯒ꯭ꯔꯦꯗ
ꯑꯁ ꯑꯩꯈꯣꯏꯅ ꯊꯧꯋꯥꯏꯒꯤ ꯊꯥꯕꯁꯨ ꯅꯠꯇꯦꯗ ꯑꯩꯈꯣꯏ ꯃꯐꯝꯗ ꯆꯥꯗꯦ ꯁꯨꯝ ꯑꯩꯈꯣꯏꯅ ꯃꯔꯨ ꯂꯪꯖꯟꯕꯒꯤ ꯍꯧꯔꯛꯄꯗꯨꯅꯦꯕ ꯑꯗꯨꯒ ꯊꯥꯐꯝꯁꯨ ꯂꯩꯇꯕꯒꯤꯅꯦꯕ ꯀꯥꯏꯗꯒꯤ ꯍꯩꯅꯧꯁꯤꯗꯤ ꯎꯄꯥꯝꯕꯤ ꯑꯆꯧꯕꯅꯤ ꯑꯗꯣ ꯑꯩꯈꯣꯏꯁꯤꯗꯤ ꯆꯥꯎꯕꯨ ꯆꯥꯎꯗꯦ ꯄꯥꯝꯕꯤꯁꯦ ꯑꯥ ꯀꯩꯃꯥꯏꯟ ꯍꯥꯏꯅꯤ ꯃꯤꯒꯤ ꯂꯦꯞ ꯑꯅꯤꯃꯨꯛꯇꯅꯦꯕ ꯃꯥꯅ ꯋꯥꯡꯉꯤꯁꯤ ꯑꯗꯨꯅ ꯑꯗꯨꯝ ꯏ ꯅꯪꯅ ꯏꯅꯤꯌꯝ ꯅꯅꯤꯌꯝꯅ ꯑꯗꯨꯅ ꯑꯗꯨꯝ ꯏꯅꯦꯝ ꯅꯦꯝꯕ ꯄꯥꯟꯕ ꯄꯣꯠꯅꯦꯕ ꯈꯨꯠꯅ ꯑꯗꯨꯝ ꯂꯥꯝꯕ ꯐꯪꯕ ꯄꯣꯠꯅꯦꯕ ꯑꯗꯣ ꯑꯩꯈꯣꯏꯒꯤꯁꯤ ꯍꯧꯚꯝ ꯆꯥꯗꯕꯒꯤ ꯖꯤꯡꯒꯔꯒꯤ ꯃꯄꯥ ꯇꯥꯈꯤꯕꯒꯤ ꯍꯦꯛꯄ ꯅꯥꯇꯩꯩ ꯆꯥꯗꯕꯩ ꯋꯥꯅꯦꯕ ꯑꯗꯨꯒ ꯅꯦꯝꯗꯤ ꯅꯦꯝꯃꯤꯅꯦꯕ
ꯅꯪ ꯀ꯭ꯋꯥ ꯃꯅꯥ ꯍꯧꯕꯗꯨꯗꯤ ꯍꯧꯔꯤꯕꯣ ꯀꯃꯥꯏꯟ ꯇꯧꯔꯤꯒꯦ
ꯀ꯭ꯋꯥ ꯃꯅꯥꯁꯦ ꯍꯟꯗꯛ ꯃꯅꯥ ꯌꯥꯝ ꯐꯥꯖꯔꯦ ꯍꯟꯗꯛꯇꯤ ꯑꯩꯈꯣꯏꯒꯤ ꯁꯣꯔꯣꯛꯇ ꯌꯦꯡꯉꯨꯗꯅ ꯑꯗꯨꯃꯥꯏꯅ ꯄꯥꯛꯊꯣꯛ ꯄꯥꯛꯈ꯭ꯔꯦꯕꯀꯣ ꯍꯥꯟꯅꯗꯤ ꯃꯅꯥꯁꯦ ꯀꯨꯁꯨꯞ ꯀꯨꯞꯄꯒ ꯂꯩꯔꯝꯕꯅꯦꯕ ꯑꯗꯨ ꯍꯟꯗꯛꯇꯤ ꯃꯥꯁꯦ ꯑꯩꯈꯣꯏꯅ ꯂꯩꯕꯥꯛ ꯈꯔꯁꯨ ꯍꯥꯞꯆꯤꯟꯕꯤꯕ ꯃꯈꯣꯡꯗꯣ ꯑꯗꯨꯅ ꯑꯗꯨꯅꯔ ꯈꯜꯂꯤꯕ ꯑꯩꯈꯣꯏꯒꯤ ꯃꯅꯥꯒꯁꯦ ꯌꯥꯝ ꯄꯥꯛꯑꯒ ꯃꯁꯛꯀꯗꯨ ꯑꯩꯈꯣꯏꯒꯤ ꯌꯥꯝ ꯐꯥꯖꯔꯦꯕ ꯌꯦꯡꯕꯗ ꯑꯩꯈꯣꯏꯒꯤ ꯑꯌꯣꯟꯕ ꯀ꯭ꯋꯥ ꯃꯅꯥꯗꯨ ꯑꯗꯨꯒ ꯆꯞ ꯃꯥꯟꯅꯔꯦ ꯆꯥꯕꯤꯗꯕꯗ ꯉꯥꯏꯔꯦ ꯀ꯭ꯋꯥ ꯃꯅꯥꯗꯤ ꯌꯥꯝ ꯄꯥꯜꯂꯦ ꯍꯟꯗꯛꯇꯤ
ꯍꯣꯏꯌꯦ ꯃꯥꯗꯤ ꯐꯖꯅ ꯍꯥꯏꯗꯤ ꯌꯥꯝ ꯑꯩꯈꯣꯏꯅ ꯎꯔꯛꯄꯁꯤꯀꯣ ꯑꯗꯨꯝ ꯑꯩꯈꯣꯏ ꯀꯧꯕꯤꯂꯥ ꯄꯥꯝꯕꯤꯒꯨꯝꯕꯗ ꯌꯦꯠꯂꯒ ꯍꯧ ꯀꯣ ꯑꯗꯩ ꯀꯥꯔꯒ ꯑꯗꯩ ꯐꯖꯅ ꯍꯥꯏꯗꯤ ꯃꯥꯗꯤ ꯁꯥ ꯊꯧꯑꯣꯏꯅ ꯁꯒꯥꯏ ꯀꯩꯁꯨ ꯁꯥꯕꯤꯗꯝꯅꯦꯕ ꯎ ꯃꯈꯣꯡꯗ ꯊꯥꯖꯤꯜꯂꯒ ꯎ ꯃꯈꯣꯡꯗ ꯄꯪꯌꯦꯠꯇ ꯌꯦꯠꯂꯒ ꯄꯪꯍꯧꯗ ꯍꯧꯔꯒ ꯑꯗꯩ ꯆꯦꯛꯄꯟꯗꯁꯨ ꯑꯗꯨꯝ ꯀꯥꯕꯅꯤ ꯆꯦꯛꯄꯟ ꯑꯩꯈꯣꯏꯒꯤ ꯀꯩꯅꯣꯒꯨꯝꯕ ꯍꯥꯏꯗꯤ ꯃꯆꯨ ꯀꯩꯅꯣ ꯀꯤꯝ ꯊꯥꯗꯕꯤ ꯑꯩꯈꯣꯏꯒꯤ ꯆꯦꯛꯀ ꯕꯤꯂꯥꯟꯄꯥꯇꯤꯒ ꯇꯣꯞꯄ ꯂꯩꯅ ꯑꯗꯨꯒꯨꯝꯕꯗ ꯌꯥꯝ ꯄꯥꯝꯅ ꯀꯥꯔꯒ ꯌꯥꯝ ꯐꯖꯕꯅꯦ ꯎ ꯅꯠꯇ꯭ꯔꯒ ꯑꯗꯨꯃꯥꯏꯟ ꯀꯥꯕ ꯊꯦꯡꯅꯩ ꯊꯧꯑꯣꯏꯅ ꯁꯒꯥꯏ ꯀꯩꯀꯩ ꯁꯥꯕ ꯈꯣꯠꯄꯒꯗꯤ ꯑꯝꯇ ꯎꯗꯦꯗ
ꯎꯝ ꯑꯩꯈꯣꯏꯁꯨ ꯁꯒꯥꯏ ꯁꯥꯗꯦꯗ ꯑꯩꯈꯣꯏꯁꯨ ꯃꯥꯒꯤ ꯃꯅꯥꯛꯇꯨꯗꯅꯦ ꯄꯥꯝꯕꯤ ꯈꯔ ꯍꯧꯔꯤ ꯑꯗꯨꯗ ꯌꯦꯠꯁꯜꯂ ꯌꯦꯠꯁꯜꯂ ꯃꯥꯟ ꯊꯣꯛꯄ ꯑꯝ ꯍꯧꯏ ꯑꯗꯥ ꯃꯥꯗꯤ ꯍꯩꯅꯧꯒꯨꯝꯕ ꯑꯗꯩ ꯀꯧꯕꯤꯂꯥꯒꯨꯝꯕ ꯎꯖꯥꯎ ꯎꯖꯥꯎꯁꯤꯡꯁꯤꯗ ꯃꯈꯣꯡꯁꯦ ꯊꯥꯕꯤꯔꯒꯀꯣ ꯑꯗꯨꯃꯥꯥꯏꯟ ꯇꯧꯔꯒ ꯌꯦꯠꯂꯒ ꯄꯥꯟꯒꯗꯧꯕ ꯄꯣꯠꯅꯦꯕ ꯑꯩꯈꯣꯏꯅꯁꯨ ꯎꯝ ꯑꯣꯏꯒꯤ, ꯄꯥꯏꯔꯦ ꯎꯝ ꯃꯄꯥꯟꯗ ꯀꯩꯗ ꯑꯩꯈꯣꯏꯅ ꯊꯦꯡꯅꯔꯛꯄꯗꯁꯨ ꯀꯣ ꯃꯣꯏꯒꯤ ꯌꯨꯕꯤ ꯄꯥꯝꯕꯤ ꯃꯈꯣꯡꯗꯨꯗ ꯑꯗꯩ ꯀ꯭ꯋꯥ ꯄꯥꯝꯕꯤ ꯃꯈꯣꯡꯗꯨꯗ ꯑꯅꯝꯕꯅꯗꯤ ꯀ꯭ꯋꯥ ꯃꯈꯣꯡꯗ ꯑꯣꯏꯅ ꯌꯦꯠꯂꯦꯕ ꯃꯣꯏꯒꯤꯁꯤ ꯀ꯭ꯋꯥ ꯃꯅꯥ ꯃꯌꯥꯝꯁꯦ ꯀ꯭ꯋꯥ ꯃꯈꯣꯡꯗ ꯌꯦꯛꯄꯗꯨꯗꯤ ꯌꯥꯝ ꯐꯖꯩꯌꯦꯕ ꯈꯪꯕ꯭ꯔꯥ ꯀ꯭ꯋꯥ ꯄꯥꯝꯕꯤꯒꯤ ꯃꯈꯣꯡꯁꯤꯗꯤ ꯌꯥꯝ ꯀꯟꯅ ꯆꯥꯎꯗꯦꯗꯅꯀꯣ ꯑꯗꯨ ꯃꯅꯥ ꯃꯌꯥꯝꯗꯨꯅ ꯄꯨꯌꯣꯝ ꯌꯣꯝꯖꯤꯜꯂꯒ ꯂꯩꯕꯗꯨ ꯌꯦꯡꯕꯗꯨꯁꯨ ꯌꯥꯝ ꯐꯖꯩꯌꯦꯕ ꯑꯗꯣ ꯑꯩꯈꯣꯏꯗꯤ ꯑꯗꯨꯒꯨꯝꯕ ꯃꯐꯝ ꯌꯦꯠꯕꯝ ꯂꯩꯇꯕꯅꯤꯅ ꯃꯥꯟ ꯊꯣꯛꯄ ꯃꯥꯔꯤ ꯄꯨꯆꯠ ꯆꯠꯂꯦ
ꯍꯣꯏ ꯑꯗꯨꯃꯥꯏꯅ ꯍꯥꯏꯗꯤ ꯃꯐꯝ ꯆꯥꯅ ꯊꯝꯕꯤꯔ ꯇꯥꯔꯗꯤꯀꯣ ꯌꯥꯝꯊꯤꯅ ꯆꯥꯎꯕꯗꯣ ꯑꯗꯨꯃꯥꯏꯟ ꯑꯣꯏꯒꯗꯧꯅꯦꯕꯀꯣ ꯑꯗꯨ ꯃꯥꯗꯤ ꯑꯃꯨꯛ ꯀꯩ ꯍꯥꯏꯅꯤ ꯑ ꯃꯀꯥ ꯃꯀꯥ ꯇꯥꯕ ꯈꯨꯗꯤꯡꯒꯤꯀꯣ ꯃꯔꯥ ꯃꯥꯟꯕꯗꯣ꯫ ꯑꯗꯨꯝ ꯁꯤꯟꯗꯣꯛꯑꯒ ꯑꯗꯨꯝ ꯅꯞꯄ ꯅꯞꯄ ꯆꯠꯄꯅꯦꯕ ꯑꯗꯒꯤ ꯍꯧꯕꯁꯨ ꯌꯥꯝ ꯇꯟꯗꯕꯅꯤꯗ ꯍꯧꯒꯟꯗꯕ ꯈꯣꯠꯀꯗꯕꯗꯣ ꯀꯩꯝ ꯑꯣꯏꯗꯕꯅꯦ ꯄꯪꯍꯧꯗꯣ ꯍꯧꯕꯅꯦꯕ꯫
ꯑꯣꯏꯗꯦ ꯑꯣꯏꯗꯦ ꯄꯪꯍꯧꯗ ꯍꯧꯋꯤ ꯃꯥꯒꯤ꯫ ꯃꯀꯥ ꯃꯀꯥ ꯈꯨꯗꯤꯡꯒꯤ ꯑꯗꯨꯝ ꯃꯔꯥ ꯑꯅꯤ ꯑꯍꯨꯝ ꯑꯅꯤꯍꯨꯝ ꯊꯤꯟꯗꯣꯛ ꯊꯤꯟꯗꯣꯛꯑ ꯂꯩꯕꯗꯨꯅꯅꯦ꯫ ꯂꯩꯕꯥꯛꯇꯕꯨ ꯍꯦꯛ ꯊꯦꯡꯒꯔ꯭ꯕ꯫ ꯃꯔꯥ ꯆꯠꯈ꯭ꯔꯒ ꯑꯗꯨꯝ ꯍꯧꯒꯔ꯭ꯅꯤ ꯆꯥꯔ ꯑꯃꯃꯝ ꯑꯗꯨꯝ ꯑꯣꯟꯊꯣꯛꯈ꯭ꯔꯦ꯫ ꯌꯥꯝ ꯍꯧꯋꯤꯗ ꯑꯗꯨꯕꯨꯗꯤ ꯃꯤꯅꯖꯨ ꯐꯅꯌꯥꯝ ꯂꯧꯅꯈ꯭ꯔꯕꯅꯤ꯫
ꯑꯣ ꯑꯩꯈꯣꯏꯖꯨ ꯍꯧꯋꯦꯕꯀꯣ ꯑꯗꯨ ꯑꯣꯏꯇꯥꯔꯁꯨ ꯐꯖꯅ
ꯎ
ꯃꯐꯝꯗꯨ ꯆꯥꯗꯕ ꯍꯥꯏꯇꯥꯔꯦ ꯑꯗꯨꯗꯨꯅ ꯐꯖꯅ ꯍꯧꯗ꯭ꯔꯦꯕ ꯍꯥꯏꯕꯗꯤ ꯆꯥꯎꯕꯗꯨ ꯑꯣꯏꯗ꯭ꯔꯦꯕꯀꯣ ꯀꯩꯅꯣ ꯇꯧꯔꯒ ꯑ ꯀꯩ ꯍꯥꯏꯅꯤ ꯑꯗꯨꯝ ꯃꯅꯥꯗꯣ ꯄꯁꯤ ꯄꯤꯁꯤ ꯄꯤꯑꯒ ꯑꯗꯨꯝ꯫ ꯈꯪꯗꯦ ꯆꯥꯎꯊꯣꯛꯄ ꯑꯗꯣ ꯂꯩꯕꯥꯛꯀꯗꯤ ꯐꯖꯅ ꯍꯥꯞꯄꯤꯔꯤꯅꯦꯕꯀꯣ꯫ ꯑꯗꯨꯝ ꯑꯈꯣꯏ ꯀꯩꯅꯣꯒꯨꯝꯕ ꯀꯩ ꯍꯥꯏꯅꯤ꯫ ꯕꯣꯔꯥ ꯈꯥꯎ ꯄꯦꯂꯥꯃꯥꯇꯤ ꯕꯣꯔꯥ ꯈꯥꯎꯗꯣ ꯇꯧꯔꯒ ꯂꯩꯕꯥꯛ ꯊꯧꯑꯣꯏ ꯇꯧꯔꯒ ꯍꯥꯞ ꯂꯨꯄꯥ ꯊꯥꯔꯤꯅꯦꯕ ꯑꯗꯨꯗꯨꯒꯅꯦ ꯑꯗꯨ ꯈꯪꯗꯦ ꯃꯥꯁꯦ ꯃꯔꯩꯗ ꯃꯊꯛꯇꯨꯝ ꯆꯠꯀꯗ꯭ꯔꯥ ꯍꯥꯏꯔ ꯁꯨꯝ ꯃꯈꯥ ꯔꯣꯝ ꯆꯠꯊ ꯆꯠꯊ ꯗꯨꯝ ꯄꯍꯧꯗ ꯍꯧꯕ꯫ ꯑꯗ ꯆꯠꯐꯝꯗꯁꯨ ꯐꯔꯛ ꯇꯥꯕ ꯗꯒꯤ ꯑꯈꯣꯏ ꯄꯥꯆꯧꯍꯣꯏ ꯃꯣꯏ ꯌꯨꯝ ꯂꯩꯕ ꯑꯣꯏꯕꯒꯤ꯫ ꯌꯦꯠꯂ ꯆꯠꯕꯗꯣ ꯃꯥꯏ ꯌꯦꯠꯅꯤꯡꯇꯕꯔ꯭ ꯈꯪꯗꯦ ꯊꯑꯣꯏꯅ ꯀꯥꯎꯋꯦ ꯆꯩ ꯀꯩꯀꯩ ꯇꯧꯔꯒ ꯀꯥꯍꯜꯂꯕꯅꯦꯕ꯫ ꯑꯗꯨꯁꯨ ꯀꯥꯎ ꯌꯥꯗ꯭ꯔꯦꯕ ꯃꯥꯗꯣ꯫
ꯑꯗꯨ ꯃꯅꯥꯕꯨ ꯀꯌꯥꯝ ꯄꯥꯛꯀꯦ ꯅꯣꯏꯗꯨꯕꯨ꯫
ꯝꯅꯥ ꯄꯥꯛꯇꯦꯗ ꯀꯩꯅꯣ ꯈꯠꯇꯅꯦ ꯍꯥꯏꯗꯤ ꯑꯗꯨꯝ ꯍꯣꯏ꯫ ꯈꯨꯠꯆꯣꯏ ꯑꯍꯨꯝ ꯁꯨꯃꯥꯏꯅꯗꯤ ꯄꯥꯛꯑꯝꯕꯃꯅꯤ ꯗꯣ ꯌꯥꯝꯗꯤ ꯄꯥꯛꯄ ꯑꯣꯏꯗ꯭ꯔꯦꯕ꯫
ꯎꯝ ꯑ ꯈꯣꯏꯒꯤꯗꯤ ꯍꯟꯗꯛꯇꯤ ꯌꯥꯝ ꯐꯖꯅ ꯄꯥꯛꯏ ꯫ ꯄꯥꯛꯇꯕ ꯈꯔꯖꯨ ꯌꯥꯎꯋꯦꯕꯀꯣ ꯑꯗꯣ ꯍꯟꯗꯛ ꯅꯧꯅ ꯆꯣꯡꯈꯠꯂꯛꯄꯁꯤꯡꯖꯦ ꯑꯌꯥꯝꯅ ꯂꯣꯏꯅ ꯄꯥꯛꯑꯦꯕ꯫ ꯑꯗꯨꯒ ꯀꯩꯅꯣꯗꯤ ꯑꯈꯣꯏꯗꯒꯤ ꯎꯝ ꯑꯪꯒꯨꯔ ꯑꯊꯨꯝꯕꯤ ꯆꯥꯔ ꯅꯪꯅ ꯅꯣꯡꯃ ꯄꯨꯈꯤꯕꯗꯣ ꯑꯗꯨꯗꯤ ꯀꯃꯥꯏꯟ ꯇꯧꯔꯦ ꯍꯧꯈ꯭ꯔꯕ ꯁꯤꯈ꯭ꯔꯕ꯫
ꯑꯩꯈꯣꯏ ꯑꯪꯒꯨꯔꯗꯣ ꯍꯧꯔꯦ ꯑꯩꯅꯁꯨ ꯃꯌꯥꯝ ꯃꯤꯉꯣꯟ ꯄꯤꯊꯣꯛꯈ꯭ꯔꯦꯗ꯫ ꯍꯥꯏ ꯑꯗꯨꯝ ꯍꯥꯏꯕꯗꯤ ꯃꯐꯝꯗꯨ ꯆꯥꯗꯕꯩ ꯍꯥꯏꯒꯦꯔꯥ ꯀꯩꯅꯣ ꯑꯗ ꯍꯧꯖꯤꯛ ꯑꯃꯨꯛ ꯐꯖꯅ ꯍꯧꯖꯤ ꯑꯥ ꯀꯩꯅꯣ ꯇꯧꯔꯦꯕ ꯍꯣꯡꯗꯣꯛꯑꯦꯕꯀꯣ꯫ ꯑꯗꯣ ꯐꯖꯅ ꯆꯥꯎꯔꯦ ꯁꯒꯥꯏ ꯁꯥꯕꯤꯔꯦ ꯑꯗꯣ ꯃꯊꯪ
ꯑꯣ ꯑꯩꯗꯤ ꯍꯟꯗꯛ ꯃꯄꯥꯟ ꯁꯥꯠꯇꯣꯕꯣꯏ ꯅꯤꯡꯉꯨꯔꯦ ꯅꯪꯅ ꯅꯪꯅ ꯉꯍꯥꯋꯥꯏ ꯅꯣꯏꯒꯤ꯫ ꯍꯣꯁꯇꯦꯜꯗ ꯂꯩꯔꯤꯉꯩꯗ ꯊꯥꯕꯗꯣ ꯃꯄꯥꯟ ꯁꯥꯠꯂꯒ ꯄꯥꯜꯂꯝꯃꯦꯗꯥꯏꯅ ꯒꯝꯂꯥꯗ꯫
ꯑꯍꯥꯟꯕꯩꯗꯣ ꯌꯥꯝ ꯆꯠꯇꯦꯕ ꯃꯔꯤꯗꯣ ꯑꯗꯨꯒ ꯆꯔꯣꯡ ꯑꯍꯨꯝꯒꯨꯝ ꯄꯥꯜꯂꯝꯃꯦ ꯑꯗꯨ ꯃꯊꯪ ꯑꯩ ꯊꯣꯛꯂꯛꯄꯩ ꯃꯇꯝꯗꯗꯤ ꯆꯔꯣꯡ ꯃꯀꯥ ꯈꯨꯗꯤꯡꯒꯤ ꯆꯔꯣꯡ ꯆꯔꯣꯡ ꯆꯔꯣꯡ ꯀꯨꯟꯃꯨꯛ ꯄꯥꯜꯂꯝꯒꯅꯤ꯫
ꯁ ꯌꯥꯝ ꯄꯥꯝꯃꯨꯏ ꯅꯪꯅ ꯃꯤꯉꯣꯟ ꯄꯤꯊꯣꯛꯑꯝꯃꯤꯗꯣ ꯑꯗꯨꯗꯣ ꯀꯣꯛ ꯄꯨꯔ ꯂꯥꯛꯀꯦ ꯍꯥꯏꯗꯦ ꯌꯨꯝꯗ꯫
ꯃꯔꯤ ꯃꯔꯥꯡ ꯀꯩꯀꯩ ꯃꯌꯥꯝꯗꯨ ꯒ꯭ꯌꯥꯟ ꯃꯦꯟ ꯇꯥꯗꯕ ꯄꯨꯕꯝ ꯂꯥꯛꯐꯝ ꯈꯪꯪꯉꯔꯣꯏꯗꯕ ꯑꯗꯨꯒꯤꯅꯤꯗ꯫
ꯎꯝ ꯑꯈꯣꯏꯒꯤꯁꯨ ꯁꯦꯝꯕꯤꯗ꯭ꯔꯕꯅꯤꯅꯅꯦ꯫ ꯑꯗꯨꯝ ꯀꯩꯅꯣ ꯇꯧꯔꯦ ꯍꯟꯗꯛꯇꯤ ꯑꯝꯇ ꯄꯥꯟꯗ꯭ꯔꯦ ꯃꯣꯏꯖꯦ ꯆꯍꯤ ꯑꯃꯕꯨꯗꯤ ꯂꯦꯞꯄꯅꯦꯕ ꯄꯥꯜꯂꯀꯥꯟꯗ꯫ ꯑꯗꯣ ꯑꯈꯣꯏꯒꯤꯗꯤ ꯍꯟꯗꯛꯁꯦ ꯑꯃꯕꯨꯛ ꯄꯥꯟꯗ꯭ꯔꯦ꯫ ꯃꯌꯣꯟ ꯑꯃꯅꯤꯈꯛ ꯆꯣꯡꯉꯤ ꯫ ꯑꯗꯨꯗ ꯃꯊꯪꯗꯤ ꯃꯁꯥ ꯈꯔ ꯇꯧꯔꯒ ꯁꯦꯝꯃꯒ ꯀꯣꯂꯣꯝ ꯁꯦꯝꯃꯒ ꯆꯥꯔꯒ ꯈꯔ ꯂꯧꯗ꯭ꯔꯗꯤ ꯂꯩꯔꯔꯣꯢ ꯊꯥꯅꯤꯡꯉꯥꯢ ꯂꯩꯇ꯭ꯔꯦ ꯍꯥꯢꯕ ꯄꯥꯝꯕꯤ ꯃꯃꯥꯡꯗ ꯊꯥꯔꯝꯕꯗꯁꯨ ꯌꯨꯝ ꯁꯥꯕꯒꯤ ꯂꯣꯢ ꯁꯤ ꯌꯥꯟꯊꯠꯈ꯭ꯔꯦ ꯐꯖꯅ ꯐꯖꯅ ꯄꯥꯜꯂꯝꯕꯅꯦ ꯑꯩꯈꯣꯢꯒꯤ ꯑꯪꯒꯨꯔ ꯃꯌꯥꯝꯗꯣ ꯑꯗꯣ ꯍꯧꯖꯤꯛꯇꯤ ꯑꯝꯇ ꯄꯥꯟꯗ꯭ꯔꯦ ꯃꯅꯤꯡꯒꯤꯗꯨꯗ ꯉꯥꯏꯔꯦ ꯃꯅꯤꯡꯒꯤꯗꯣ ꯍꯟꯗꯛ ꯐꯖꯅ ꯈꯔ ꯁꯦꯝꯍꯧꯗ ꯌꯥꯔꯔꯣꯢ
ꯍꯣꯢ ꯁꯦꯝꯃ ꯃꯥꯗꯤ ꯃꯥꯁꯨ ꯍꯧꯕ ꯇꯟꯗꯕꯅꯤꯅ ꯑꯇꯩ ꯃꯇꯣꯟ ꯃ ꯃꯀꯥ ꯊꯣꯛꯑꯝꯗꯥꯢꯗ ꯐꯖꯅ ꯎꯝꯖꯤꯜꯂ ꯊꯝꯕ ꯑꯗꯨꯝ ꯄꯪꯍꯧꯗ ꯍꯧꯕꯅꯤ ꯀꯁꯨ ꯌꯥꯝ ꯊꯣꯢꯗꯣꯛꯄ ꯌꯥꯝ ꯂꯨꯕ ꯑꯣꯢꯗꯕꯅꯦꯕ ꯃꯥꯒꯤ ꯍꯧꯔꯛꯄ ꯃꯇꯝꯗ ꯍꯥꯢꯕ ꯃꯌꯣꯟ ꯆꯣꯡꯕ ꯃꯇꯝꯗꯣ ꯍꯥꯢꯐꯦꯠ ꯌꯦꯡꯕꯤꯔꯒꯀꯣ ꯀꯦꯛꯁꯤ ꯊꯥꯢꯁ ꯆꯣꯡꯗꯧ ꯃꯥꯜꯂꯤ ꯍꯥꯢ ꯈꯪꯕ ꯃꯇꯝꯗ
ꯃꯅꯦ
ꯑꯗꯨꯃꯥꯢꯅ ꯇꯧꯔ ꯇꯣ ꯃꯥꯁꯦ ꯈꯪꯗꯦ ꯑꯃ ꯍꯧꯔꯛꯄꯩꯗꯤ ꯈꯔ ꯁꯦꯕꯥ ꯆꯪꯉꯦ ꯍꯥꯢꯗꯤ ꯃꯥ ꯈꯔ ꯃꯔꯥ ꯐꯜꯍꯟꯕ ꯈꯣꯠꯄ ꯇꯧꯕꯗꯣ ꯈꯔ ꯆꯪꯉꯦꯕ
ꯍꯣꯢ ꯑꯍꯥꯟꯕꯒꯤ ꯑꯩꯈꯣꯢꯒꯤꯅ ꯃꯁꯥ ꯀꯛꯑꯒ ꯊꯥꯕꯗꯣ ꯑꯗꯨꯢꯗꯣ ꯎꯔꯨꯝꯗ ꯀꯩꯗ ꯊꯝꯕꯤꯗꯣꯢꯅꯦꯕ ꯃꯇꯝ ꯈꯔ ꯃꯌꯣꯟ ꯆꯣꯡꯉꯛꯄ ꯈꯣꯠꯂꯛ ꯑꯣꯛꯇ ꯑꯗꯨꯝ ꯁꯦꯟꯅꯕꯤꯔꯒꯅꯦ ꯏꯁꯤꯡ ꯆꯥꯢꯔ ꯆꯥꯢꯔ ꯎꯔꯨꯝꯗ ꯑꯗꯨꯝ ꯊꯝꯗꯣꯢꯅꯦꯕ ꯑꯗꯨ ꯃꯌꯣꯟ ꯆꯣꯡꯉꯀꯥꯟꯗ ꯑꯃꯨꯛ ꯁꯦꯕꯥ ꯇꯧꯕꯤꯔꯒ ꯐꯖꯅꯕꯗꯤ ꯃꯔꯥꯡ ꯆꯠꯄ ꯍꯧꯔꯀꯥꯟꯗꯨꯗ ꯑꯗꯨꯝ ꯑꯩꯈꯣꯢꯅ ꯍꯣꯡꯗꯣꯛꯄꯤꯕ ꯍꯥꯢꯇꯥꯔꯦ ꯑꯗꯨꯃꯥꯢꯅ ꯇꯧꯕꯤꯕꯅꯤ ꯑꯩꯁꯨ ꯌꯥꯝ ꯀꯨꯢꯅ ꯎꯔꯨꯝꯅ ꯊꯝꯃꯒ ꯍꯧꯍꯜꯂꯦꯕ ꯑꯍꯥꯟꯕ ꯊꯥꯔꯛꯀꯥꯟꯗ ꯀꯨꯏꯌꯦꯗ ꯑꯩꯅ ꯊꯥꯔꯛꯏ ꯃꯇꯝꯖꯤꯗꯤ ꯈꯨꯗꯗ ꯑꯍꯟꯗꯣ ꯃꯣꯢꯒꯤ ꯃꯣꯢꯒꯤ ꯀꯩꯅꯣꯗ ꯃꯣꯢꯒꯤ ꯊꯕꯛ ꯇꯧꯃꯤꯟꯅꯕ ꯑ ꯃꯃꯥꯟꯅꯕ ꯑ ꯑꯃꯅ ꯄꯤꯔꯛꯄꯅꯦꯕ ꯆꯥꯔꯗꯣ ꯑꯗꯨꯁꯨ ꯄꯤꯔꯛꯄ ꯍꯥꯢꯁꯤꯁꯨꯅꯦ ꯑꯪꯒꯨꯔꯒꯤ ꯃꯁꯥꯗ ꯑꯣꯢꯅ ꯄꯨꯔ ꯂꯥꯛꯑꯒ ꯃꯣꯢꯅ ꯑꯩꯈꯣꯢꯗ ꯑ ꯃꯣꯢꯅ ꯌꯨꯡꯖꯜꯂꯒ ꯊꯝꯕꯤꯔꯝꯕꯅꯦꯕ ꯁꯨꯃꯥꯢꯅ ꯊꯥꯎꯑꯣꯅ ꯍꯥꯢꯔꯒ ꯑꯗꯨꯒ ꯑꯗꯨꯝ ꯍꯧꯒꯤꯕꯅꯦꯕ ꯑꯩꯈꯣꯢꯖꯨ
ꯍꯣ ꯍꯣꯢ ꯐꯔꯦ ꯑꯗꯨꯗꯤ ꯀꯩꯅꯣ ꯇꯧꯖꯅꯣ ꯊꯕꯛ ꯇꯧꯖꯔ ꯑꯗꯨꯝ